ꯍꯜꯂꯣ ꯇꯥꯕꯔꫭ ꯀꯔꯤ ꯇꯧꯔꯤꯅꫭ
ꯄꯣꯊꯥꯔꯤꯌꯦ
ꯎꯝ ꯀꯥꯏ ꯆꯠꯂꯨꯕ
ꯀꯩꯁꯨ ꯆꯠꯇꯦꯗ ꯑꯗꯨꯝ ꯂꯣꯏꯕꯩ ꯑꯗꯨꯝ ꯄꯣꯊꯥꯔꯝꯕ
ꯑ ꯐꯔꯦꯅꯦ ꯑꯗꯨꯗꯤ ꯑꯗꯨꯝ ꯍꯣꯏ ꯂꯝꯍꯥꯡꯗ ꯋꯥꯛꯀꯤꯡꯅꯦꯅ ꯆꯠꯂꯒ ꯂꯩꯔꯦ
ꯑꯥ ꯅꯣꯡꯆꯨꯗ꯭ꯔꯣ
ꯑꯩꯈꯣꯏ ꯍꯣꯏ ꯑꯌꯨꯛꯇꯗꯤ ꯆꯨꯔꯝꯃꯅꯤ ꯍꯧꯖꯤꯛꯇꯤ ꯈꯔ ꯐꯔꯦ
ꯑꯣ
ꯀꯥꯗ ꯐꯝꯃꯟꯃꯒꯗꯅ
ꯑꯍ
ꯌꯥꯗꯔꯦꯅ
ꯑꯩꯈꯣꯏꯗꯤ ꯀꯥꯗ ꯂꯩꯕ ꯄꯦꯟꯗ꯭ꯔꯤꯅꯦ ꯇꯧꯔꯤꯁꯦ
ꯁꯥꯗ꯭ꯔꯣ
ꯁꯥꯔꯁꯨ ꯆꯠꯐꯝ ꯂꯩꯇꯦ ꯁꯤꯗꯁꯨ
ꯎꯝ ꯅꯣꯏꯁꯨ ꯅꯣꯡ ꯆꯨꯕ꯭ꯔꯣ
ꯑꯥꯎ ꯉꯁꯥꯏ ꯆꯨꯔꯝꯃꯦ ꯑꯌꯨꯛꯇ ꯆꯨꯔꯝꯃꯦ ꯉꯁꯥꯏ ꯅꯨꯡꯊꯤꯟ ꯆꯥꯛ ꯆꯥꯛ ꯇꯨꯞꯄꯒꯤꯗꯣ ꯑꯗꯨꯗ ꯆꯨꯞꯂꯝꯃꯦ ꯍꯧꯖꯤꯛꯇ ꯑꯃꯨꯛ ꯅꯨꯡꯁꯥ ꯁꯥꯔꯂꯩꯔꯦ
ꯎꯝ ꯑꯩꯉꯣꯏꯁꯨ ꯉꯁꯥꯏ ꯑꯩꯌꯨꯛꯇꯗꯤ ꯆꯨꯨꯔꯝꯃꯦ ꯑꯗꯣ ꯅꯨꯡꯁꯥ ꯊꯣꯛꯑꯦ ꯅꯨꯡꯁꯥꯗꯤ ꯌꯥꯝ ꯊꯣꯛꯄ ꯅꯠꯇꯦꯗꯤ ꯉꯁꯤꯁꯦ ꯈꯤꯇꯪ ꯃꯝꯃꯦ
ꯑ ꯑꯩꯈꯣꯏꯕꯨꯗꯤ ꯢꯉꯥꯟ ꯉꯜꯂꯦ
ꯎꯝ ꯉꯁꯥꯏ ꯑꯌꯨꯛ ꯀꯔꯤ ꯏꯟꯁꯥꯡ ꯆꯥꯔꯨꯔꯁꯒꯦ
ꯑꯩꯈꯣꯏꯗꯣ ꯉꯥ ꯈꯧꯇ ꯊꯣꯡꯕ ꯆꯥꯏꯌꯦ
ꯎꯝ ꯉꯥ ꯀꯧꯇꯥ ꯊꯣꯛꯕ ꯍꯥꯎꯅꯤ ꯀꯩꯅꯣ
ꯑꯣꯈꯣꯏꯗꯤ ꯆꯥꯗꯔꯤꯗ
ꯑ ꯑꯗꯨꯗꯤ ꯅꯪ ꯀꯔꯤ ꯏꯟꯁꯥꯡꯊꯣꯛ ꯆꯥꯕ
ꯑꯣ ꯉꯔꯥꯡꯅꯨꯗꯥꯛꯗꯣ ꯑꯣꯛꯁꯥ ꯊꯣꯡꯉꯦ ꯑꯗꯨ ꯑꯔꯦꯝꯕꯇ ꯆꯥꯏ
ꯑꯁ ꯅꯨꯉꯥꯏꯔꯦꯍꯦ ꯅꯨꯃꯤꯠꯁꯤꯒ ꯆꯥꯟꯅꯔꯝꯃꯤꯍꯦ
ꯑꯥ ꯆꯟꯅꯩ ꯆꯟꯅꯩ
ꯅꯨꯃꯤꯠ ꯅꯣꯡ ꯅꯨꯡꯊꯤꯟꯗꯅ ꯅꯪꯅ ꯑꯁꯥ ꯊꯣꯡꯕ ꯃꯇꯝꯗ ꯅꯣꯡ ꯆꯨꯔꯛꯄ ꯑꯁ
ꯍ ꯇꯥ
ꯑꯗꯨꯅ ꯍꯧꯖꯤꯛꯁꯤ ꯅꯨꯡꯁꯥ ꯊꯣꯛꯑꯕꯅꯤꯅ ꯀꯔꯤ ꯏꯟꯁꯥꯡ ꯊꯣꯛꯗꯨꯏꯕ ꯑꯃꯨꯛꯀ
ꯈꯪꯗꯦ ꯀꯔꯤ ꯏꯟꯖꯥꯐ ꯊꯣꯡꯗꯨꯏꯅꯣ
ꯅꯪ ꯀꯩꯃꯊꯦꯜ ꯆꯥꯕ
ꯑꯁ ꯍꯣꯏꯗꯤ ꯊꯣꯛꯄ ꯌꯥꯗꯅ ꯉꯁꯥꯏꯗꯗꯤ ꯌꯥꯝ ꯄꯥꯝꯂꯝꯕꯅꯦ ꯀꯣꯏ ꯀꯥꯡꯁꯣꯏꯅꯤ ꯊꯣꯡꯒꯦꯗ
ꯑꯣ
ꯑꯂꯨ ꯑꯂꯨꯒ ꯇꯣꯃꯦꯇꯣ ꯒ ꯀꯩ ꯀꯩꯅꯣ ꯃꯤꯛꯁ ꯇꯧꯔ ꯀꯥꯛꯁꯣꯏ ꯀꯥꯛꯁꯣꯏ ꯑꯣꯏꯅ ꯆꯥꯔꯦ ꯑꯩꯈꯣꯏꯗꯤ
ꯑ
ꯆꯥꯡ ꯏꯟꯁꯥꯡ ꯊꯣꯡꯅꯉꯥꯏ ꯕꯖꯥꯔꯗ ꯊꯣꯡꯅꯉꯥꯏꯗꯣ ꯅꯣꯡ ꯆꯨꯔꯝꯃꯨꯀꯣ
ꯑꯥ
ꯑꯗꯨꯒꯤꯗꯤ ꯊꯣꯛ ꯊꯣꯛꯄ ꯇꯟꯗꯅ ꯊꯣꯛꯇ꯭ꯔꯥ ꯑꯗꯣ ꯍꯧꯖꯤꯛꯁꯦ ꯋꯥꯛꯀꯤꯡ ꯑꯣꯏꯅ ꯊꯣꯛꯁꯤꯔꯅ ꯈꯜꯂꯒ ꯂꯩꯕꯅꯦ
ꯎꯝ
ꯍꯟꯗꯛꯁꯤꯅ ꯑꯁ ꯅꯨꯃꯤꯠꯁꯤꯅ ꯇꯝꯕ ꯉꯝꯗꯕꯥꯁꯦ ꯅꯣꯡ ꯆꯣꯡꯅꯤꯡꯕ ꯃꯇꯝꯗ ꯆꯨꯔꯛꯑꯅꯤ
ꯅꯨꯡꯁꯥ ꯁꯥꯅꯤ ꯃꯇꯝꯁꯨ ꯁꯥꯔꯛꯑꯅꯤ ꯊꯕꯛ ꯊꯕꯛ ꯆꯠꯂꯝꯗꯥꯏꯒꯨꯝꯕꯗ ꯑꯗꯨꯗ ꯇꯟꯕ ꯍꯧꯔꯅꯤ ꯑꯗꯨꯗ ꯑꯗꯨꯝ ꯀꯥꯗ ꯆꯥꯡꯉꯒ ꯑꯗꯨꯝ ꯍꯤꯞꯂꯅꯤ
ꯎꯝ
ꯉꯥꯏ ꯅꯪ ꯕꯣꯜ ꯌꯦꯡꯕ꯭ꯔꯥ
ꯉꯥꯔꯥꯡ ꯍꯣꯏ ꯕ꯭ꯔꯥꯖꯤꯜꯒ ꯖꯄꯥꯟꯒꯤꯗꯤꯗꯤ ꯌꯦꯡꯉꯝꯃꯦ
ꯎꯝ ꯑꯁ ꯑꯗꯨ ꯌꯦꯡꯉꯝꯃꯦ ꯑꯇꯩꯗꯤ ꯌꯦꯡꯗꯦꯔꯥ
ꯑꯣ ꯑꯗꯨꯗꯤ ꯀꯅꯥꯗ ꯁꯄꯣꯔꯠ ꯇꯧꯕ꯭ꯔꯣ
ꯖꯝꯄꯀꯥꯟ ꯇꯧꯔꯝꯕꯅꯦ ꯔꯨꯕꯨ ꯎꯄꯥꯏ ꯂꯩꯇꯦꯅꯦ
ꯍꯥ ꯉꯥꯁꯤꯁꯦ ꯑꯩ ꯖꯄꯥꯟ ꯌꯥꯝ ꯖꯄꯥꯟꯒꯤ ꯐꯦꯟꯁ ꯌꯥꯝꯃꯦ ꯍꯦ
ꯎꯝ ꯅꯨꯡꯁꯤꯕꯅ ꯂꯣꯏꯔꯦ ꯃꯣꯏ ꯆꯥꯡꯕꯨ
ꯎꯝ ꯃꯣꯏꯒꯤ ꯀꯩꯅꯣ ꯑꯈꯣꯏ ꯀꯟꯇꯤꯅꯦꯟꯁꯨ ꯑꯣꯏꯗꯤ ꯑꯣꯏꯕꯅꯦ ꯍꯣꯏ ꯃꯣꯏꯗ ꯑꯩꯁꯨ ꯁꯕ ꯄꯣꯇꯧꯔꯝꯕꯅꯤ ꯗꯥꯎꯅꯔ ꯌꯥꯗ꯭ꯔꯦ ꯃꯊꯪꯒꯨꯝꯕ ꯃꯦꯁꯇꯤ ꯌꯦꯡꯒꯗ꯭ꯔꯣ
ꯉꯁꯤ ꯇꯦꯟ ꯉꯁꯤ ꯇꯦꯟ ꯊꯥꯔꯇꯤꯗ ꯀꯅꯥ ꯀꯅꯥ ꯂꯩꯕꯖꯠꯔꯣꯀꯣ ꯈꯪꯕ꯭ꯔꯣ
ꯈꯪꯗꯦ ꯑꯩꯁꯨ ꯑꯗꯨꯒꯨꯝꯕꯒ ꯑꯩꯗꯤ ꯃꯤꯉꯣꯟꯗ ꯍꯪꯉ ꯍꯪꯉꯒ ꯌꯦꯡꯕꯅꯤꯗꯥ ꯀꯔꯥ ꯀꯥꯅꯥ ꯃꯦꯁ ꯂꯩꯕꯔꯥ ꯍꯥꯏꯔꯒꯥ
ꯎꯝ ꯁꯤꯁꯦ ꯀꯅꯥ ꯀꯅꯥ ꯃꯦꯁ ꯂꯩꯕꯣ ꯑꯩꯁꯨ ꯌꯦꯡ ꯉꯝꯗ꯭ꯔꯤ ꯍꯣꯔꯦꯟꯅꯤ ꯌꯦꯉꯇꯥꯏ ꯍꯟꯗꯛꯁꯦ ꯍꯟꯗꯛꯀꯤ ꯋꯥꯀꯞꯁꯦ ꯀꯅꯥꯅ ꯂꯧꯒꯗꯕ ꯃꯕ꯭ꯔꯣ ꯅꯪꯅꯥ ꯃꯦꯁꯤ ꯌꯦꯡꯕꯒꯤꯗ
ꯑꯗꯨꯃꯛꯇꯤ ꯍꯥꯏꯕ ꯉꯝꯗꯦꯗ
ꯍꯥꯏ ꯍꯥꯏꯕꯗꯤ ꯅꯪꯅ ꯅꯪꯅ ꯕꯣꯜ ꯌꯦꯡꯕ ꯀꯥꯟꯗ ꯁꯤ ꯇꯤꯝꯁꯤ ꯐꯖꯩ ꯁꯤ ꯇꯤꯝꯁꯤ ꯁꯨꯃꯥꯏꯅ ꯇꯧꯅꯤ ꯍꯥꯏꯕꯒꯨꯝꯕ ꯂꯩꯗꯅ ꯅꯪꯅ ꯌꯦꯡ ꯂꯝꯕꯥꯒꯤ ꯃꯦꯁꯇ
ꯑꯅꯤ ꯌꯦꯡꯅꯕ ꯃꯤꯠꯁꯦ ꯑꯅꯤ ꯌꯦꯡꯕ ꯍꯥꯏꯕꯗꯣ ꯑꯥꯖꯦꯟꯇꯤꯅꯥꯒ ꯄꯣꯔꯇꯨꯒꯜ ꯁꯅꯥꯕꯁ ꯄꯦꯟꯁꯟꯅꯕ ꯑꯗꯨ ꯉꯥꯇꯅꯦ ꯑꯗꯨꯒ ꯉꯔꯥꯡꯗ ꯌꯦꯡꯕꯗ ꯑꯗꯨ ꯉꯥꯇꯅꯦ ꯃꯤ ꯌꯦꯡꯕ
ꯑꯥ
ꯂꯣꯏꯅ ꯌꯦꯡꯗꯦ ꯌꯦꯡꯕ ꯉꯝꯗꯦꯕ ꯍꯧꯒꯞꯄꯒꯅꯦ ꯌꯥꯝ ꯋꯥꯏ ꯍꯥꯏꯕ ꯌꯦꯡꯅꯤꯡꯉꯁꯨꯅꯦ ꯍꯧꯒꯞꯄꯒꯥꯟ ꯌꯥꯝ ꯋꯥꯏꯑꯕ
ꯑꯣ ꯍꯣꯏ ꯍꯣꯏ ꯃꯥꯅꯤ ꯑꯗꯨꯅꯤ ꯈꯣꯏꯅ ꯍꯟꯗꯪ ꯋꯥꯜꯗ ꯀꯞꯅ ꯍꯦꯟꯅ ꯌꯦꯡꯅꯤ ꯌꯦꯡꯅꯤ ꯃꯤ ꯈꯔꯗꯤ ꯑꯁ ꯇꯨ ꯊꯥꯔꯇꯤꯒꯤ ꯇꯨ ꯊꯥꯔꯇꯤꯒꯤ ꯀꯩꯅꯣꯁꯨ ꯌꯦꯡꯒꯦ ꯍꯥꯏꯅ ꯑꯁ ꯂꯩꯔꯝꯒꯅꯤ ꯈꯣꯏꯗꯤ ꯉꯝꯗ꯭ꯔꯦ ꯑꯗꯨꯗꯣ
ꯌꯨꯝꯗ ꯂꯩꯕ ꯑꯣꯏꯔꯗꯤꯀꯣ ꯊꯕꯛ ꯇꯧꯗꯕ ꯑꯣꯏꯔꯗꯤ ꯗꯨꯝ ꯌꯦꯡꯕ ꯌꯥꯕ ꯑꯗꯨꯕꯨ ꯌꯨꯝꯕ ꯂꯩꯕ ꯅꯠꯇꯕꯅꯤꯅ ꯋꯥꯏꯕ ꯍꯧꯒꯠꯄ ꯒꯥꯟꯗ
ꯎꯝ ꯀꯩꯅꯣ ꯇꯦꯟ ꯊꯥꯔꯇꯤ ꯇꯨꯋꯦꯜꯐ ꯊꯥꯔꯇꯤ ꯁꯤꯗꯤ ꯌꯦꯡꯕ ꯌꯥꯏꯕꯀꯣ ꯀꯥꯏꯗꯒꯤ ꯇꯨ ꯊꯥꯔꯇꯤ ꯊ꯭ꯔꯤ ꯊꯥꯔꯇꯤꯗꯤ ꯑꯁ ꯉꯝꯗ꯭ꯔꯦꯍꯦ
ꯑꯖꯤꯖꯤ ꯌꯥꯎꯍꯧꯕꯒꯤ ꯃꯇꯝ ꯌꯧꯁꯤꯜꯂꯦꯑꯦ
ꯑꯁ ꯑꯗꯨꯗꯒꯤ ꯅꯣꯏ ꯍꯧꯒꯠꯄ
ꯅꯠꯇꯦ ꯑꯩꯅ ꯍꯥꯏꯕꯗꯤ ꯇꯨ ꯊꯥ ꯇꯨꯋꯦꯜꯞ ꯊꯥꯔꯇꯤ ꯌꯦꯡꯕ ꯐꯥꯎꯁꯨ ꯄꯨꯡ ꯑꯃ ꯑꯃ ꯃꯈꯥꯏ ꯑꯗꯨꯝ ꯌꯧꯋꯦꯕ ꯃꯣꯏ ꯁꯥꯟꯅꯕꯁꯦ ꯅꯠꯇ꯭ꯔꯥ ꯑꯗꯨꯏꯗꯤ ꯇꯨ ꯊꯥꯔꯇꯤꯒꯤ ꯌꯦꯡꯉꯒ ꯌꯦꯡꯉꯝꯕ ꯃꯇꯝꯗꯗꯤ ꯊ꯭ꯔꯤ ꯊ꯭ꯔꯤꯗ ꯌꯧꯔꯅꯤ ꯄꯨꯡ ꯀꯌꯥ ꯇꯨꯝꯗꯣꯏꯕ
ꯑꯗꯨꯗꯅꯦ ꯑꯌꯨꯛꯒꯨꯝꯕ ꯅꯨꯡꯊꯤꯟ ꯇꯨꯝꯃꯒꯥ ꯍꯥ ꯕꯣꯜ ꯕꯣꯜ ꯌꯦꯡꯅꯉꯥꯏ ꯍꯥꯏꯅ ꯑꯁ ꯇꯧꯕ ꯃꯤꯖꯨ ꯂꯩꯌꯦ ꯍꯥꯏꯕꯅꯤꯅ ꯑꯩꯗꯤ ꯉꯝꯗꯕ ꯍꯥꯏꯕꯗꯤ ꯅꯨꯡꯊꯤꯟꯒꯨꯝꯕ ꯇꯨꯝꯕꯖꯦ ꯈꯪꯗꯦ ꯇꯨꯝ ꯇꯨꯝꯁꯤꯠ ꯐꯥꯗꯦꯕ
ꯑꯣ ꯑꯦ ꯏꯁꯥꯁꯨ ꯌꯥꯝ ꯅꯨꯡꯉꯥꯏꯇꯝꯅꯦ
ꯎꯝ ꯑꯗꯨ ꯋꯥꯕꯒꯤ ꯇꯦꯟ ꯊꯥꯔꯇꯤꯒꯤ ꯌꯦꯡꯔꯅꯤ ꯑꯗꯨꯒ ꯇꯨꯋꯦꯜꯞ ꯊꯥꯔꯇꯤꯖꯦ ꯃꯦꯁ ꯐꯖꯔꯗꯤ ꯌꯦꯡꯅꯤ ꯃꯦꯁ ꯐꯖꯗ꯭ꯔꯗꯤ ꯌꯦꯡꯗꯕꯤꯗ ꯑꯗꯨꯝ ꯇꯨꯝꯃꯅꯤ ꯕꯣꯜꯅꯦ ꯍꯥꯏꯅ ꯌꯦꯡꯃ ꯋꯥ ꯋꯥꯅꯤꯗꯁ ꯃꯦꯁ ꯐꯖꯗ꯭ꯔꯗꯤ ꯑꯁ ꯃꯤꯠ ꯑꯈꯣꯏ ꯏꯁꯥꯗ ꯋꯥꯅꯤꯉꯥꯏꯅꯤ
ꯋꯦꯁꯗꯨ ꯃꯦꯠꯁꯇꯨ ꯈꯤꯇꯪ ꯐꯥꯖꯔꯝꯃꯗꯤ ꯐꯕ ꯑꯗꯨ ꯅꯠꯇꯔꯗꯤ ꯑꯁ ꯋꯥꯏ ꯍꯧꯒꯠꯕꯗꯁꯨ ꯋꯥꯏ
ꯅꯊꯟꯗ ꯊꯣꯏꯔꯣ ꯋꯥꯀꯤꯡ
ꯑ ꯏꯃꯥꯟꯅꯕꯁꯤꯡꯒꯅꯦ
ꯑꯥ
ꯃꯣꯏꯅ ꯃꯣꯏꯅ ꯃꯃꯥꯡꯗ ꯆꯈꯤꯕ ꯑꯩꯅ ꯃꯅꯤꯡꯗ ꯃꯥꯒꯤ ꯃꯅꯤꯡ ꯏꯜꯂꯒ ꯂꯥꯑꯦ
ꯑꯥ
ꯅꯣꯏꯗꯤ ꯍꯧꯖꯤꯛ ꯀꯔꯤꯀꯩ ꯇꯧ ꯇꯧ ꯇꯧꯕ
ꯑꯈꯣꯏꯗꯣ ꯒ꯭ꯂꯥꯁ ꯂꯣꯏꯔꯦ ꯀꯂ꯭ꯥꯁ ꯂꯣꯏꯔ ꯆꯃꯣꯏ ꯆꯥ ꯊꯛꯄ ꯂꯣꯏꯔꯦ ꯍꯧꯖꯤꯛ ꯁꯦꯞ ꯏꯁꯇꯗꯤꯒꯤ ꯀꯥꯔꯦ
ꯑꯣ ꯑꯪ
ꯍꯣꯔꯦꯟ ꯐꯥꯏꯚ ꯊꯥꯔꯇꯤꯗ ꯑꯁ ꯑꯁꯦꯝꯕꯜ ꯂꯩꯒꯅꯤ
ꯑꯣ ꯐꯥꯏꯚ ꯊꯥꯔꯇꯤꯗ ꯑꯈꯣꯏꯅ ꯑꯈꯣꯏꯅ ꯁꯚꯦꯟꯗ ꯂꯩ ꯑꯗꯨꯒ ꯃꯣꯔꯅꯤꯡꯗꯅ ꯁꯤꯛꯁꯗ ꯂꯩꯕ
ꯑꯣ
ꯑꯩ ꯁꯚꯦꯟ ꯈ꯭ꯔ ꯊꯦꯡꯉꯦ
ꯑꯈꯣꯏꯅ ꯑꯃꯨꯛ ꯁꯤꯛꯁꯇꯥ ꯑꯃꯨꯛ ꯑꯗꯨꯝ ꯑꯦꯁꯦꯝꯕꯜ ꯅꯨꯡꯗꯥꯡꯒꯤ ꯑꯦꯁꯦꯝꯕꯜ ꯇꯧꯕꯁꯦ ꯑꯗꯨꯝ ꯁꯤꯛꯁ ꯑꯗꯨꯝ ꯍꯦꯜꯂꯦꯕ ꯑꯗꯨꯅ ꯆꯥꯔꯖ ꯂꯧꯕ ꯆꯥꯛ ꯆꯥꯕꯗꯨꯅ ꯁꯚꯦꯟ ꯊꯥꯔꯇꯤꯗ ꯁꯚꯦꯟ ꯑꯣ ꯁꯚꯦꯟ ꯑꯣ ꯀ꯭ꯂꯣꯛꯇꯣ ꯆꯥꯔꯕꯅꯤꯅ ꯑꯗꯨꯝ ꯀ꯭ꯂꯥꯁꯇꯣ ꯑꯗꯨꯝ ꯂꯧꯕ ꯇꯤꯟ ꯅꯪꯍꯧꯗꯦꯕ ꯁꯅꯥ ꯑꯁꯦꯡꯕꯗꯤ ꯁꯥꯟꯅꯕ ꯊꯣꯛꯀꯥꯗꯕꯅꯦ ꯂꯝꯄꯥꯛ ꯒ꯭ꯔꯥꯎꯟꯗꯣ ꯆꯣꯠꯂꯝꯒꯅꯤ ꯍꯥꯏꯅ ꯊꯣꯛꯇꯕꯅꯦꯕ ꯉꯁꯤꯗꯣ
ꯑꯣ ꯑꯣ ꯈꯣꯏꯗꯤ ꯁꯥꯟꯅꯕ ꯀꯩꯀꯦꯅꯣꯁꯤ ꯊꯣꯛꯇ꯭ꯔꯦ ꯑꯈꯣꯏꯗꯤ ꯂꯝ ꯑꯅꯥꯛꯄꯗ ꯂꯩꯁꯨ ꯂꯩꯇꯕꯀꯣ ꯆꯠꯀꯦ ꯍꯥꯏꯔꯗꯤ ꯈꯤꯗꯪ ꯂꯥꯞꯄꯦꯕ ꯎꯝ ꯅꯣꯏ ꯈꯣꯏꯅ ꯁꯚꯦꯟ ꯁꯚꯦꯟ ꯈꯣꯏꯅ ꯏꯚꯤꯅꯤꯡꯗ ꯅꯣꯏꯅ ꯅꯣꯏ ꯃꯇꯝꯗ ꯀꯩ ꯀꯩ ꯃꯇꯝꯗ ꯆꯛ ꯆꯥꯕ
ꯍꯥꯥ
ꯏꯚꯤꯅꯤꯡ ꯀꯥꯏ ꯃꯇꯝꯗ ꯆꯥꯛ ꯆꯥꯕ
ꯑꯥ ꯆꯥꯂꯦ
ꯑꯈꯣꯏ ꯁꯦꯚꯦꯟ ꯁꯦꯚꯦꯟꯗ ꯑꯦꯁꯦꯝꯕ꯭ꯂꯤ ꯇꯧꯋꯦ ꯑꯗꯨꯒ ꯁꯦꯚꯦꯟ ꯂꯣꯏꯔꯒ ꯁꯚꯦꯟ ꯊꯥꯔꯇꯤ ꯑꯗꯨꯋꯥꯏꯗ ꯑꯩꯈꯣꯏꯗꯤ ꯗꯤꯟꯅꯔ ꯆꯥꯕ ꯍꯧꯔꯦꯕꯀꯣ
ꯎꯝ
ꯅꯣꯏꯗꯤ ꯄꯨꯡ ꯀꯌꯥꯗ ꯇꯧꯕ
ꯆꯥꯛ ꯆꯥꯕꯒꯤꯔꯥ
ꯑꯥ
ꯁꯚꯦꯟꯗꯣ ꯆꯥꯛ ꯆꯥꯏꯌꯦ ꯅꯨꯡ ꯅꯨꯡ ꯏꯚꯤꯅꯤꯡꯒꯤꯗꯤ
ꯑꯣ
ꯁꯚꯦꯟ ꯆꯥꯛ ꯆꯥꯔꯅꯤ ꯑꯗꯨꯝ ꯆꯥꯛ ꯆꯥꯕ ꯂꯣꯏꯕꯩ ꯑꯅꯨ ꯁꯦꯞꯁ꯭ꯇꯥꯗꯤ ꯍꯧꯔꯅꯤ ꯇꯤꯜ ꯅꯥꯏꯟ ꯊꯥꯔꯇꯤ
ꯎꯝ ꯈꯣꯏꯗꯤ ꯇꯦꯟ ꯑꯈꯣꯏ ꯇꯦꯟ ꯐꯥꯎ ꯇꯦꯟ ꯐꯥꯎꯕꯗꯤ ꯄꯤꯗꯤ ꯄꯤꯌꯦ ꯑꯗꯨꯒ ꯇꯦꯟ ꯍꯦꯟꯅ ꯄꯥꯒꯦ ꯍꯥꯏꯕꯗꯤ ꯌꯥꯗꯤ ꯌꯥꯏ ꯑꯗꯨꯝ ꯂꯥꯏꯠ ꯑꯣꯐ ꯇꯧꯗꯕꯤꯗ ꯃꯁꯥ ꯃꯁꯥꯅ
ꯅꯣꯏꯗ ꯃꯤ ꯀꯌꯥ ꯂꯩꯕ꯭ꯔꯥ
ꯑꯈꯣꯏ ꯃꯤ ꯍꯧꯖꯤꯛꯁꯦ ꯍꯧꯖꯤꯛꯁꯦ ꯀꯨꯟ ꯀꯨꯟ ꯀꯨꯟ ꯈ꯭ꯔꯥ ꯍꯦꯜꯂꯝꯅꯤ
ꯑꯣ
ꯇ꯭ꯋꯦꯟꯇꯤ ꯋꯥꯟ ꯇ꯭ꯋꯦꯟꯇꯨ ꯑꯗꯨꯋꯥꯏꯗ ꯂꯩꯔꯥꯝꯃꯤ
ꯎꯝ
ꯃꯤ ꯌꯥꯝꯕ ꯅꯠꯇꯦꯗ
ꯅꯨꯡꯉꯥꯏꯔꯝꯒꯅꯤꯗ ꯃꯤ ꯌꯥꯝꯗꯕꯅꯤꯅ
ꯎꯝ ꯅꯨꯡꯉꯥꯏ ꯍꯥꯏꯕ ꯇꯥꯔꯦ ꯍꯣꯏ ꯃꯤ ꯌꯥꯝꯃꯥꯜꯂꯁꯨ ꯆꯤꯟꯃꯜꯂꯦꯕ
ꯎꯝ ꯎꯝ
ꯃꯣꯏ ꯑꯗꯨꯅ ꯏꯔꯥꯡ ꯀꯩ ꯀꯩꯅꯣ ꯇꯧꯁꯤꯜꯂꯅꯤ ꯑꯃꯨꯛꯀ ꯁ꯭ꯀꯨꯜ ꯆꯠꯅꯤꯡꯗꯦ ꯁꯨꯃꯥꯏꯅ ꯇꯧꯋꯦ ꯑꯩ ꯅꯥꯁꯤꯜꯂꯦ ꯁꯨꯃꯥꯏꯅ ꯇꯧꯋꯦ ꯑꯁ
ꯌꯥꯕ ꯉꯥꯛꯇꯅꯤꯍꯦ
ꯎ ꯎꯝ
ꯀꯗꯥꯥꯔ ꯃꯗꯔꯁꯤꯗꯤ
ꯅꯣꯏ ꯅꯣꯏꯅ ꯃꯤ ꯀꯌꯥ ꯂꯩꯕ
ꯑꯩꯈꯣꯏꯔꯥꯎ ꯋꯥꯟ ꯇꯣꯟꯇꯤ ꯐꯥꯏꯚ
ꯍꯥꯥ
ꯋꯥꯟ ꯇ꯭ꯋꯦꯟꯇꯤ ꯐꯥꯏꯚ
ꯑ ꯌꯥꯃꯦꯍꯦ
ꯎꯝ
ꯑꯦ ꯑꯗꯨꯗꯤ ꯃꯤ ꯀꯌꯥꯅ ꯌꯦꯡꯁꯤꯟꯕ
ꯃꯤ ꯃꯔꯤ ꯅꯨꯄꯤꯒꯤꯅ ꯃꯤ ꯑꯅꯤ ꯅꯨꯄꯥꯒꯤ ꯃꯤ ꯑꯅꯤ
ꯑꯣ ꯄꯨꯂꯞ ꯂꯩꯃꯤꯟꯅꯕ
ꯑꯥ
ꯑꯣ ꯑꯗꯨꯗꯤ ꯐꯔꯕꯅꯤꯅꯦ ꯑꯩꯈꯣꯏꯗꯤ ꯅꯨꯄꯥ ꯈꯛꯇꯅꯤꯅ
ꯑꯥ
ꯑꯩꯈꯣꯏꯗꯤ ꯅꯨꯄꯤ ꯅꯨꯄꯥ ꯊꯝꯗꯤ ꯌꯥꯗꯕꯅꯤꯅ ꯃꯣꯏꯗꯤ ꯀꯩꯅꯣ ꯀꯣꯂꯦꯖ ꯆꯠꯄ ꯃꯤ ꯁꯤꯅꯤꯅꯀꯣ
ꯑꯥ
ꯅꯣꯏꯅ ꯑꯁ ꯃꯤ ꯋꯥꯟ ꯍꯟꯗ꯭ꯔꯦꯠ ꯍꯦꯟꯂꯗꯤ ꯏꯁ ꯋꯥꯔꯝꯅꯤ ꯍꯦ
ꯑꯗꯨꯅꯤ ꯂꯥꯎꯅꯈꯤꯕ ꯃꯌꯥꯝꯗꯣ ꯑꯌꯨꯛ ꯍꯧꯒꯠꯂꯁꯨ ꯑꯌꯨꯛ ꯍꯧꯒꯄꯩ ꯍꯦꯛ ꯍꯦꯛ ꯂꯥꯎꯅꯔꯤꯅꯤ
ꯑꯣ
ꯉꯁꯤꯗꯤ ꯂꯥꯎꯔꯣꯏꯒꯦ ꯉꯥꯡꯉꯣꯏꯒꯦ ꯍꯥꯏꯕ ꯂꯩꯇꯦ ꯂꯥꯎꯅꯔꯅꯤ
ꯍꯣꯏ
ꯑꯌꯨꯛꯇꯒꯤ ꯂꯥꯎꯕꯗꯣ ꯑꯥ ꯇꯨꯝꯕ ꯆꯪꯗ꯭ꯔꯤ ꯐꯥꯎꯕ ꯂꯥꯎꯅꯔꯦ
ꯑꯁ
ꯐꯔ‌ꯦꯍ‌ꯦ ꯃꯤ ꯌꯥꯝꯅꯤ ꯅꯨꯄꯥꯅ ꯌꯥꯝꯔꯣ ꯅꯨꯄꯤꯅ ꯌꯥꯝꯔꯣ
ꯅꯨꯄꯥꯅ ꯌꯥꯝꯃ‌ꯦ
ꯑ‌ꯣ ꯑꯁ ꯅꯨꯄꯥꯅꯤ ꯅꯨꯄꯤꯅ ꯈꯔ ꯌꯦꯡꯕꯗꯤ ꯍꯥꯏ ꯍꯥꯏꯕꯗꯨ ꯏꯟꯒꯗꯕ
ꯎꯝ ꯎꯝ
ꯉꯥꯏꯇ꯭ꯔꯦꯍꯦ ꯅꯨꯄꯥ ꯌꯥꯝꯕꯅꯤꯅ ꯈ꯭ꯔꯥ ꯁꯥꯊꯤꯕ
ꯅꯨꯄꯥꯁꯦ ꯑꯃ ꯍꯥꯏꯔꯁꯨ ꯈꯦꯠꯅ ꯅ ꯑꯃꯨꯛ ꯂꯩꯊꯣꯛꯑ ꯆꯠꯈꯤꯅꯤ